ꯐꯣꯟ ꯇꯧꯗ꯭ꯔꯗꯤ ꯅꯪ ꯉꯝꯗ꯭ꯔꯣ
ꯎꯝ
ꯑꯩꯉꯣꯟꯗ ꯐꯣꯟ ꯇꯧꯗ꯭ꯔꯗꯤ ꯅꯪ ꯍꯤꯡꯕ ꯉꯝꯗ꯭ꯔꯦ
ꯑꯁ ꯁꯤꯔꯦꯍꯦ ꯑꯦꯗꯤꯛ ꯑꯣꯏꯕꯒꯤ
ꯅꯪꯗ ꯅꯨꯡꯁꯤꯗꯤ ꯅꯨꯡꯁꯤ ꯌꯦ ꯑꯒ ꯑꯁ ꯑꯩꯉꯣꯟꯗ ꯐꯣꯟ ꯇꯧꯗ꯭ꯔꯗꯤ ꯍꯤꯡꯕ ꯉꯝꯗꯦ ꯅꯪꯁꯦ
ꯑꯩꯒꯤ ꯊꯋꯥꯏꯅꯤ ꯊꯋꯥꯏ
ꯀꯔꯝꯕ ꯀꯔꯝꯕ ꯏꯁꯥꯅꯣ
ꯎꯝ ꯑꯩꯒꯤ ꯑꯣꯛꯁꯤꯖꯦꯟꯅꯤ ꯅꯪꯁꯦ ꯑꯣꯛꯁꯤꯖꯦꯟ ꯂꯩꯇ꯭ꯔꯗꯤ ꯃꯤ ꯍꯤꯡꯕ ꯉꯝꯕ꯭ꯔꯥ ꯈꯜꯂꯣꯅꯦ
ꯅꯪꯒꯤ ꯅꯤ ꯅꯤꯇ꯭ꯔꯣꯖꯦꯟꯁꯤ ꯌꯥꯝ ꯌꯥꯝꯃꯤꯀꯣ ꯑꯗꯨꯗꯤ ꯍꯨ
ꯉꯔꯥꯡꯗꯤ ꯕꯣꯜ ꯌꯦꯡꯗꯕ꯭ꯔꯥꯅꯪ ꯑꯦ ꯌꯦꯡꯉꯤ ꯍꯥꯏꯌꯦ ꯑꯥ ꯑꯥ
ꯑꯩ ꯍꯣꯔꯦꯟ ꯇꯨꯝꯃꯅꯤ ꯇꯨꯝꯅꯤꯡꯕꯅꯀꯣ
ꯀꯦꯝ ꯁꯥꯟꯅꯔꯔꯣꯏ
ꯁꯅꯥꯔꯅꯤ ꯁꯅꯥꯅꯤ ꯍꯧꯖꯤꯛ ꯅꯪ ꯁꯤꯀꯣꯜ ꯂꯣꯏꯔꯒ ꯍꯦꯛ ꯂꯣꯏꯔꯒ ꯁꯅꯥꯅꯤ ꯑꯗꯣ ꯑꯩ ꯑꯩꯗꯣ ꯊꯤ ꯐꯥꯏꯅꯤꯡꯕꯒꯤꯀꯣ
ꯎꯝ
ꯆꯥꯎꯈꯠꯄꯅꯦꯕ ꯑꯩꯒꯤ ꯇꯥꯏꯃꯤꯡꯗꯣ ꯑꯗꯨꯒꯤ
ꯑꯗꯨꯒꯤꯔ ꯑꯁꯨꯛ ꯉꯟꯅ ꯑꯩꯉꯣꯟꯗ ꯀꯣꯜ ꯇꯧꯔꯛꯏꯗꯣ
ꯄꯥꯝꯕ
ꯑꯩꯗꯤ ꯉꯔꯥꯡꯗꯣ ꯀꯩꯅꯣ ꯇꯧꯕꯅꯤꯅ ꯆꯥꯛꯀ ꯆꯥꯃꯤꯟꯅꯔꯣꯏꯗꯔꯥꯅ ꯈꯜꯂꯨꯔꯦ ꯑꯗꯨꯗ ꯅꯪꯅ ꯀꯣꯜ ꯇꯧꯔꯛꯄ
ꯌꯥꯝ ꯅꯨꯡꯉꯥꯏꯔꯦ
ꯎꯝ ꯅꯨꯡꯉꯥꯏꯇꯦꯗ ꯑꯗꯨꯕꯨꯗꯤ ꯁꯥꯎꯅꯤꯡꯉꯀꯥꯟꯁꯤꯗ ꯀꯗꯥ ꯅꯨꯡꯉꯥꯏꯗꯣꯏꯅꯣ ꯐꯣꯟ ꯌꯥꯗ꯭ꯔꯦꯅ
ꯑꯁꯤꯅ ꯂꯥꯁ ꯑꯣꯏꯔꯒꯦ
ꯉꯥꯏꯈꯣ ꯑꯩꯒꯤ ꯑꯦꯁ ꯗꯤꯗꯣ ꯑꯦꯁ ꯗꯤ ꯀꯥꯔꯗꯣ ꯅꯪꯉꯣꯟꯗ ꯍꯥꯞꯄꯒ ꯌꯦꯡꯒꯦ ꯑꯃꯨꯛꯀ ꯑꯩꯒꯤ ꯑꯦꯁ ꯗꯤ ꯍꯥꯞꯄꯒꯤ ꯗꯒꯤ ꯁꯣꯛꯄ꯭ꯔꯥ ꯅꯠꯇ꯭ꯔꯒ ꯑꯦꯁ ꯗꯤꯗꯨꯅ ꯌꯥꯗꯕ ꯐꯠꯇꯕ꯭ꯔꯥ ꯍꯥꯏꯕꯗꯣ
ꯅꯠꯇꯦ ꯅꯪ ꯅꯪꯒꯤꯗꯣ ꯁꯤꯝ ꯁꯤꯝ ꯌꯥꯔꯒ ꯑꯦꯁ ꯗꯤ ꯌꯥꯗꯕꯗꯣ ꯀꯩꯒꯤꯅꯣ
ꯑꯗꯨꯗꯨꯅꯦ ꯁꯤꯝꯗꯤ ꯁꯤꯝꯗꯤ ꯑꯥ ꯃꯅꯨꯡꯗꯅꯦꯕ ꯑꯦꯁ ꯗꯤꯗꯣ ꯃꯄꯥꯟꯗ ꯑꯣꯏꯌꯦꯕ ꯐꯥꯔꯁꯇ ꯑꯦꯁ ꯗꯤ ꯀꯥꯔꯠꯅꯦ ꯑꯗꯒꯤ ꯁꯤꯝꯅꯦꯕ ꯀꯥꯏꯕ ꯈꯣꯠꯄꯗꯤ ꯂꯩꯇꯦꯕ ꯑꯗꯣ ꯄꯟꯕꯅꯤꯅ ꯇꯥꯕꯗ ꯑꯗꯨꯗ ꯁꯣꯛꯄ꯭ꯔꯅ ꯈꯟꯕ ꯑꯗꯣ ꯅꯉꯣꯟꯗ ꯍꯥꯏꯐꯦꯠ ꯌꯦꯡꯒꯦ ꯍꯥꯏꯕ ꯍꯣꯔꯦꯟ
ꯑꯣ ꯑꯃꯨꯛ ꯑꯃꯨꯀ ꯄꯤꯔꯣꯏ ꯀꯣ ꯑꯩꯉꯣꯟꯗ ꯍꯥꯞꯂꯗꯤ
ꯍꯨꯡ
ꯑꯩꯉꯣꯟꯗ ꯌꯥꯗ꯭ꯔꯗꯤ ꯀꯃꯥꯏꯅ
ꯑꯩꯈꯣꯏ ꯆꯦꯒꯤꯅꯦꯕ
ꯑꯦꯁ ꯗꯤ ꯖꯤꯕꯤ ꯀ꯭ꯌꯥꯅꯣ
ꯑ ꯁꯤꯛꯁꯇꯤꯟ ꯖꯤꯕꯤ ꯈꯛꯇꯅꯦ ꯑꯗꯨꯕꯨꯗꯤ
ꯁꯤꯛꯁꯇꯤꯟ ꯁꯤꯛꯁꯇꯤꯟ ꯉꯥꯛꯇ ꯑꯣꯏꯔꯗꯤ ꯂꯨꯄꯥ ꯌꯥꯡꯈꯩꯒꯤꯒꯨꯝꯕ ꯈꯛꯇꯅꯤ
ꯍ ꯇꯧꯔꯝꯃꯦ ꯇꯧꯔꯝꯃꯦ
ꯍꯣꯏ ꯐꯖꯟ ꯇꯧꯕꯅꯦ ꯑꯩꯗꯤ
ꯀꯅꯥ
ꯑꯦ ꯇ꯭ꯌꯨꯖꯦꯟ ꯂꯥꯛꯑꯦꯅꯦ
ꯂꯥꯛꯄ꯭ꯔꯥ ꯅꯪꯉꯣꯟꯗ ꯅꯅꯥꯛꯇ ꯑꯦ ꯏꯀꯥꯢꯌꯦꯀꯣ ꯍꯧꯖꯤꯛꯁꯨ ꯂꯩꯔ
ꯑꯩ ꯃꯤꯒꯤ ꯄꯩꯁꯥ ꯄꯥꯏꯔꯤꯝꯅꯤꯅꯀꯣ
ꯎꯔꯨꯕꯠꯀꯤ ꯔꯨꯝꯗ ꯆꯠꯀꯤ ꯋꯥꯁꯨ ꯉꯥꯡꯗꯦ ꯑꯩꯒꯤ ꯊꯣꯡꯗꯣ ꯅꯣꯡ ꯅꯣꯡ ꯅꯣꯛ ꯇꯧꯋꯦ
ꯍꯥꯡꯗꯣꯛꯄꯗ ꯃꯥ ꯑꯣꯏꯔꯝꯕ
ꯎꯝ ꯁꯛ ꯈꯨꯊꯤꯗꯨꯒ
ꯅꯪꯒꯤ ꯄꯕ꯭ꯂꯤꯛ ꯗꯔꯂꯤ
ꯒꯤ ꯗꯧꯕꯅꯦ ꯑꯩꯅꯦ ꯑꯩꯅꯦ ꯄ꯭ꯔꯤꯊꯤ ꯄ꯭ꯔꯤꯊꯤꯕꯤꯗ ꯁꯥꯊꯤꯃꯟꯕꯁꯦ ꯑꯩ ꯑꯣꯏꯔꯦ ꯑꯗꯨꯒꯤꯅꯦ ꯅꯪ ꯄꯥꯝꯗ꯭ꯔꯤꯗꯣ
ꯅꯍꯥꯟꯗꯤ ꯁꯛ ꯌꯥꯝ ꯐꯖꯩ ꯇꯣ ꯍꯥꯏꯔꯒ ꯍꯨꯖꯤꯛꯇꯤ ꯅꯪꯒꯤ ꯅꯤꯠꯇ꯭ꯔꯣꯖꯦꯟ ꯌꯥꯝꯕꯅꯤꯅ ꯑꯩꯉꯣꯟꯗ ꯊꯤ ꯊꯤꯅ ꯉꯥꯡꯉꯦ
ꯍꯩ ꯍꯥ ꯋꯥꯏꯌꯦꯗ
ꯆꯨꯝꯃꯤꯀꯣ ꯑꯩ ꯍꯥꯏꯔꯤꯁꯦ
ꯀꯩ ꯍꯥꯏꯕ
ꯌꯥ
ꯑꯩꯁꯦ ꯍꯧꯖꯤꯛꯁꯦ ꯈꯤꯇꯪ ꯕꯤꯖꯤ ꯑꯣꯏꯗꯣꯏ ꯃꯥꯜꯂꯦ ꯂꯥꯛꯀꯅꯤ ꯍꯥꯏꯕ꯭ꯔ ꯑꯣ ꯆꯥꯅꯤꯡꯕꯁꯤꯗꯤ ꯆꯥꯅꯤꯡꯕꯁꯤꯗꯤ ꯑꯩ ꯀꯩ ꯆꯥꯏꯅꯣ
ꯑꯣꯔ ꯑꯣꯔꯤꯁ ꯐ꯭ꯂꯦꯝꯗꯀꯣ ꯁꯤꯃꯂꯥꯁꯃꯥꯒꯤ ꯍꯤꯗꯥꯛ ꯇꯥꯡ ꯇꯥꯡꯕ ꯂꯤꯁꯤꯡ ꯇꯔꯥ ꯄꯤꯕ ꯇꯔꯥꯃ ꯄꯤꯕ ꯂꯩꯌꯦ ꯍꯥꯏꯅꯤꯅꯦ
ꯍꯥꯏꯗꯤ
ꯔꯁ ꯃꯥ ꯈꯪꯗꯕ꯭ꯔꯥꯅꯦ ꯑꯁ
ꯃꯍꯤꯡ ꯀꯥꯕꯗꯨꯔꯕ
ꯍꯟꯗꯨꯏ ꯇꯥꯕꯗꯨ
ꯃꯍꯤꯡ ꯀꯥꯕ ꯃꯍꯤꯡ ꯀꯥꯕ ꯂꯩꯌꯦ ꯑꯩꯒꯤ ꯏꯁꯇꯥꯐ ꯑꯃ ꯑꯩꯈꯣꯏꯒꯤ ꯏꯁꯇꯥꯐ ꯑꯃꯁꯨ ꯂꯧꯅꯤꯡꯉꯦ ꯍꯥꯏꯌꯦ ꯁꯦꯠꯇ ꯅꯥꯏꯟ ꯊꯥꯎꯖꯟ ꯐꯥꯏꯚ ꯍꯟꯗ꯭ꯔꯦꯗꯀꯨꯝꯕꯅꯦꯕ ꯑꯗꯣ ꯑ ꯑꯗꯨꯝ ꯑꯩꯈꯣꯏꯒꯤꯗ ꯂꯧꯔꯗꯤ ꯑꯗꯨꯝ ꯑꯦꯠ ꯊꯥꯎꯖꯟ ꯀꯨꯝꯕ ꯐꯪꯒꯅꯤ ꯁꯦꯠ ꯂꯣꯏꯅ ꯁꯨꯕ ꯑꯗꯣ ꯃꯥ ꯄꯥꯝꯃꯗꯤ ꯇꯧꯕꯤꯒꯦ ꯑꯩꯅ ꯍꯥꯏꯕ ꯃꯥ ꯄꯩꯁꯥ ꯂꯩꯔꯀꯥꯟꯗ ꯇꯧꯔꯒꯦ ꯍꯥꯏꯌꯦ
ꯎꯝ
ꯂꯣꯏꯅ ꯁꯨꯗꯣꯏꯅꯦ ꯁꯤꯔꯝꯅꯦ ꯅꯥꯏꯠ ꯀ꯭ꯔꯤꯝꯅꯦ ꯇꯣꯅꯔ ꯈꯪꯗꯦ ꯀꯩꯅꯣ ꯃꯉꯥ ꯇꯔꯨꯛ ꯇꯔꯦꯠ ꯑꯣꯏꯕꯅꯦ ꯁꯦꯠꯇ ꯑꯗꯨꯗꯣ ꯑꯦꯟꯇꯤ ꯔꯤꯡꯀꯜꯒꯤꯅꯦꯕ ꯑꯣ ꯃꯥꯒꯤꯗꯣ ꯑꯣ ꯃꯥꯒꯤꯅꯦ ꯔꯤꯡꯀꯜꯒꯤꯅꯦ ꯄꯤꯛꯃꯦꯟꯇꯦꯁꯟꯒꯤꯁꯨ ꯇꯣꯉꯥꯟ ꯂꯩꯕꯅꯦ ꯍꯣꯏ ꯀꯅꯥꯅ ꯍꯥꯏꯕ꯭ꯔꯥ ꯅꯪꯉꯣꯟꯗ
ꯔꯣꯁꯅ
ꯎꯝ ꯀꯨꯏꯔꯦꯗ ꯄꯣꯠ ꯀꯥꯥꯛꯇꯥꯕꯁꯦ ꯑꯣꯏꯔꯤ ꯐ꯭ꯔꯦꯝꯒꯤ
ꯉꯁꯥꯏ ꯏꯕꯥꯅꯤ ꯐꯣꯟ ꯇꯧꯕꯗꯣ
ꯎꯝ
ꯃꯥꯏ ꯍꯣꯜ ꯊꯝꯕꯗꯣ
ꯑꯥꯎ
ꯕ꯭ꯔꯣꯁꯅꯦ ꯐꯣꯟ ꯇꯧꯔꯛꯄ ꯀꯅꯥꯕꯨ ꯐꯣꯟ ꯇꯧꯕꯅꯣ ꯅꯉꯣꯟꯗꯅꯦ ꯍꯥꯏꯔꯀꯥꯟꯗ ꯃꯥ ꯊꯕꯛ ꯃꯐꯝ ꯌꯥꯎꯗ꯭ꯔꯤ ꯐꯥꯎ ꯑꯗꯨꯝ ꯇꯧꯕꯅꯦꯅ ꯁꯥꯅ ꯁꯥꯠꯅꯁꯤ ꯑ
ꯍꯨ ꯍꯨ ꯍꯨ ꯍꯥ ꯍꯥ ꯍꯥ
ꯑꯗꯣ ꯃꯥ ꯗꯤ ꯑꯩꯉꯣꯟꯗꯗꯤ ꯐꯣꯟ ꯑꯝꯇ ꯇꯧꯔꯛꯇꯦ ꯅꯪꯉꯣꯟꯗ ꯈꯛꯇ ꯇꯧꯋꯦ ꯅꯕꯥꯅꯤ ꯑꯩꯉꯣꯟꯗ ꯅꯪ ꯄꯥꯝꯕ ꯃꯥꯜꯂꯦꯅ ꯍꯥꯢꯌꯦ
ꯎꯝ ꯍꯣꯢ ꯍꯥꯢ ꯌꯥꯗ꯭ꯔꯣ ꯅ
ꯄꯥꯝꯃꯤꯀꯣ
ꯄꯥꯝꯃꯦ ꯄꯥꯝꯃꯦ ꯃꯉꯣꯟꯗꯗꯤ ꯀꯩꯒꯤ ꯑꯩꯅ ꯏꯊꯟ ꯆꯠꯄ ꯅꯨꯡꯉꯥꯏꯇꯦꯅ ꯀꯣꯜ ꯇꯥꯔꯛꯄꯗ ꯃꯥꯗꯤ ꯑꯩꯒꯣꯟꯗ ꯄꯥꯎ ꯑꯦ ꯅꯠꯇꯦ ꯋꯥ ꯋꯔꯤꯗꯣ ꯁꯥꯔꯔꯣꯢ ꯃꯥꯅ ꯑꯥ ꯃꯥꯒꯤ ꯐ꯭ꯔꯦꯟ ꯃꯃꯥꯟꯅꯕꯤꯗꯨꯒ ꯑꯩꯈꯣꯏ ꯈꯨꯟꯗ ꯑꯗꯨ ꯑꯗꯨ ꯇꯧꯕꯗꯣ ꯑꯗꯨ ꯇꯧꯕꯗꯣ ꯃ ꯉꯥꯡꯉꯅꯤ ꯑꯩꯗꯤ ꯑꯗꯨ ꯋꯥꯔꯤꯗꯣ ꯇꯥꯅꯕ ꯑꯩꯅ ꯀꯣꯜ ꯇꯧꯔꯛꯄ꯭ꯔꯥ ꯍꯥꯏꯕꯅꯤꯗ ꯑꯩꯅ ꯍꯥꯏꯌꯦ ꯃꯉꯣꯟꯗ ꯗꯥꯏꯔꯦꯛ ꯉꯔꯥꯡ ꯅꯍꯥꯟꯗꯣ ꯅꯪꯗꯤ ꯑꯗꯨꯃꯥꯏꯅ ꯇꯧꯋꯤꯗꯨꯗꯤ ꯑꯩꯅ ꯍꯥꯏꯕ ꯃꯥꯅ ꯅꯣꯛꯄꯗꯣ ꯆꯨꯝꯕꯅꯤꯅ ꯁꯨꯝ ꯋꯥꯔꯤ ꯁꯥꯕꯗ ꯅꯨꯡꯉꯥꯏꯌꯦꯗꯅ ꯑꯗꯨꯗꯣ ꯇꯧꯗꯕ
ꯑꯗꯨꯗꯤ ꯑꯩꯁ ꯑꯩ ꯑꯩ ꯑꯩ ꯑꯩꯁꯦ ꯅꯪꯒꯤ ꯀꯝꯐꯣꯔꯇꯔ ꯑꯣꯏꯅ ꯂꯩꯌꯦꯅꯦ
ꯀꯩ ꯍꯥꯏꯕ
ꯑꯩꯁꯤ ꯅꯪꯒꯤ ꯀꯣꯜ ꯁꯦꯟꯇꯔꯒ ꯀꯝꯐꯣꯔꯇꯔꯅꯤꯅꯦ
ꯑꯥꯎ ꯃꯥꯅꯤ ꯑꯗꯨꯒ ꯑꯩꯒꯤ ꯏꯃꯥꯔꯖꯦꯟꯁꯤ ꯀꯣꯟꯇꯦꯛꯅꯤꯅ ꯄ꯭ꯔꯥꯏꯖ ꯄꯤꯒꯦ ꯀꯩꯅꯣꯒꯤ ꯅꯪꯒꯤ ꯄꯣꯛꯄ ꯅꯨꯃꯤꯠ ꯀꯤꯗꯤ ꯄ꯭ꯔꯥꯏꯁ ꯌꯦꯡꯒꯦ ꯈꯤꯇꯪ ꯆꯥꯎꯕ ꯑꯩꯒꯤ ꯏꯃꯥꯔꯖꯦꯟꯁꯤ ꯅꯠꯇꯦ ꯄꯤꯒꯦ ꯍꯥꯏꯕꯅ ꯀꯔꯤ ꯑꯩ ꯅꯪꯒꯤ ꯕꯥꯔꯗꯦꯗ ꯄꯤꯅꯤ ꯍꯥꯏꯕ꯭ꯔꯥ ꯅꯠꯇꯦ
ꯄꯤꯅꯦ ꯅꯦꯛꯁ ꯌꯥꯔꯗ
ꯍꯥꯏꯗꯦ ꯍꯥꯏꯗꯦ ꯗꯤꯁꯦꯝꯕ꯭ꯔ ꯊꯥꯔꯇꯤ ꯂꯥꯛ ꯊꯥꯔꯇꯤ ꯐꯥꯔꯁꯇ ꯅꯪꯒꯤꯗꯣ
ꯊꯥꯔꯇꯤ ꯐ꯭ꯔꯁ ꯅ
ꯊꯥꯔꯇꯤ ꯐꯥꯔꯁ
ꯎꯝ
ꯑꯗꯨꯗꯤ ꯍꯣꯢꯠ ꯌꯦꯡꯉꯁꯤ
ꯑꯗꯨ ꯑꯗꯨ ꯑ
ꯎꯝ
ꯑꯩꯒꯤ ꯏꯆꯦꯒꯤ ꯏꯅꯥꯎꯅꯨꯄꯤꯁꯤꯡꯗꯣ ꯃꯩꯇꯩ ꯂꯣꯟꯗ ꯀꯃ
ꯇꯥꯗꯦ
ꯑꯩꯒꯤ ꯏꯆꯦ ꯂꯩꯗꯅ
ꯑꯥ
ꯏꯆꯦ ꯅ ꯄꯣꯛꯄ
ꯅꯆꯦ ꯑ
ꯀꯃꯥꯏꯅ ꯍꯥꯢꯅꯤ ꯃꯩꯇꯩꯂꯣꯟꯗ
ꯈꯪꯗꯦ
ꯏꯪꯂꯤꯁꯇꯗꯤ
ꯅꯦ ꯑꯩ ꯀꯥꯎꯔꯦ ꯅꯦꯐꯤꯌꯨ ꯅꯤꯁ
ꯑꯦ ꯑꯗꯨꯗꯤ ꯅꯨꯄꯥꯒꯤꯅꯦ
ꯅꯨꯄ ꯑꯣꯢꯔꯗꯤ ꯅꯦꯐꯤꯌꯨ ꯅꯆꯦꯒꯤ ꯃꯆꯥꯗꯨ ꯑꯣꯢꯔꯗꯤ ꯅꯉꯣꯟꯗ ꯀꯅꯥꯅꯣ ꯀꯣꯜ ꯇꯧꯔꯛꯏ
ꯀꯅꯥꯅꯣ
ꯑꯩꯈꯣꯏ ꯏꯁꯇꯥꯞꯅꯤ ꯇꯣꯛꯀꯅꯤ ꯍꯥꯏꯕ ꯅꯨꯄꯤꯗꯨꯅꯤ ꯂꯥꯛꯑꯕ꯭ꯔꯥ ꯈꯪꯗꯦ ꯁꯤ ꯂꯣꯏꯔꯒ ꯑꯃꯨꯛꯀ ꯇꯧꯔꯒꯦ ꯃꯉꯣꯟꯗ
ꯅꯠꯇꯦ ꯑꯩ ꯑꯃꯨꯛꯀ ꯇꯧꯔꯛꯒꯅꯤ
ꯍꯣꯏ ꯇꯧꯔꯛꯑꯣꯕ ꯑꯗꯣ ꯉꯥꯏꯍꯥꯛ ꯉꯥꯏꯕꯤꯌꯣꯕ ꯃꯤꯅꯤꯠ ꯑꯃ ꯑꯅꯤ ꯉꯥꯢꯕꯤꯌꯣ ꯍꯥꯢꯕꯅꯤꯗ ꯑꯩ ꯐꯣꯟꯗꯣ ꯇꯞ ꯇꯧꯔꯛꯑꯕ
ꯑꯩꯒꯤ ꯅꯥꯇꯣꯟꯁꯦ ꯑꯁ ꯄꯥꯝꯃꯨꯌꯦ ꯗꯥ ꯑꯩꯒꯤ ꯇꯣꯟꯗꯤ ꯌꯥꯝ ꯀꯜꯂꯛꯑꯦ
ꯑꯦ ꯅꯥꯜꯂꯦ ꯍꯥꯏꯌꯣ
ꯅꯜꯂꯦ ꯅꯇꯣꯜꯗꯈꯛꯇ ꯑꯩꯒꯤ ꯑꯩꯒꯤ ꯃꯥꯏꯁꯦ ꯄꯤꯝꯄꯜꯁ ꯗꯨꯒꯨꯝꯕ ꯈꯣꯠꯄ ꯑꯗꯨꯕꯨꯗꯤ ꯂꯩꯇꯦꯀꯣ ꯗꯥꯛꯒꯨꯝꯕ ꯑꯗꯣ ꯁꯤ ꯀꯨꯏꯅꯅꯦ
ꯎꯝ
ꯑꯩꯉꯣꯟꯗ ꯁꯛ ꯊꯤꯍꯜꯂꯤꯁꯦ
ꯎꯝ
ꯌꯨꯅꯅꯦ ꯅ ꯑꯣꯏꯕꯁꯨ ꯌꯥꯏ ꯑꯗꯨꯒꯤ ꯒꯤ ꯁ꯭ꯇ꯭ꯔꯤꯛꯁꯨ ꯌꯥꯝꯃꯒꯤꯀꯣ ꯑꯗꯨꯒꯤꯅꯦ ꯒꯤꯁꯇ꯭ꯔꯤꯛꯁꯨ ꯂꯩꯔꯦ ꯑꯗꯨꯒ ꯑꯩꯈꯣꯏꯗꯤ ꯅꯨꯄꯤꯒꯨꯝ ꯕ ꯀꯔꯤ ꯀ꯭ꯔꯥ ꯑꯗꯨꯝ ꯍꯥꯞꯇꯦꯕꯀꯣ ꯑꯩꯒꯤ ꯀꯖꯤꯟ ꯑꯃ ꯄ꯭ꯔꯦꯝ ꯍꯥꯏꯅ ꯍꯥꯏꯗꯣ ꯅꯪ ꯃꯄꯥꯟ ꯊꯣꯛꯇ꯭ꯔꯁꯨ ꯌꯨꯝꯗ ꯂꯥꯏꯔꯁꯨ ꯑꯗꯨꯝ ꯁꯟꯁꯀ꯭ꯔꯤꯟꯗꯤ ꯑꯗꯨꯝ ꯍꯥꯞꯄꯣ ꯍꯥꯏꯌꯦ
ꯎꯝ